ꯍꯜꯂꯣ
ꯎꯝ ꯍꯜꯂꯣ
ꯑꯣ ꯇꯕ꯭ꯔꯥ
ꯑꯣ ꯇꯥꯔꯦ ꯇꯥꯔꯦ
ꯀꯩꯗꯧꯔꯝꯃꯤꯅꯣ
ꯑꯩꯁꯦ ꯑꯥ ꯆꯥꯛ ꯆꯥꯛ ꯊꯣꯛꯄ ꯍꯦꯛ ꯂꯣꯏꯕꯒ ꯉꯍꯥꯛ ꯋꯥꯛꯀꯤꯡ ꯊꯣꯛꯀꯦꯅ ꯊꯣꯛꯂꯛꯑꯝꯕꯅꯦ ꯑꯗꯨꯝ ꯆꯪꯉꯛꯑꯦ
ꯑꯣ ꯀꯩ ꯍꯦꯟꯖꯥꯡ
ꯁꯄ ꯍꯥꯏ ꯇ ꯍꯥꯏ ꯌꯦꯤꯟꯖꯥꯡꯁꯦ ꯑꯩꯈꯣꯏꯒꯤ ꯀꯥꯡꯁꯣꯏꯅꯤꯗ ꯀꯥꯡꯁꯣꯏ ꯆꯥꯔꯦ ꯀꯥꯡꯁꯣꯏ ꯀꯥꯡꯍꯣꯝꯗꯤ ꯌꯥꯎꯏꯤ
ꯍꯥꯥ ꯑꯩꯈꯣꯏꯗꯤ ꯉꯁꯤꯗꯣ ꯏꯔꯣꯝꯕ ꯆꯥꯏꯌꯦ
ꯏꯔꯣꯝꯕ ꯎꯝ ꯑꯩꯁꯦ ꯑꯆꯝꯕꯅ ꯍꯥꯎꯏꯤꯀꯣ ꯑ ꯁꯃꯅ ꯀꯨꯝ
ꯍꯥ ꯑꯩꯈꯣꯏ ꯑꯩꯁꯦ ꯑꯗꯨꯝ ꯂꯩꯔꯝꯃꯤꯅꯦ ꯆꯥꯛ ꯇꯣꯛꯄꯒꯤ ꯎꯝ ꯐꯔ ꯎ
ꯆꯥꯛꯇꯤ ꯉꯟꯅ ꯆꯥꯕ꯭ꯔꯥ ꯅꯣꯏꯗꯤ ꯊꯦꯡꯅ ꯆꯥꯕ꯭ꯔꯥ ꯀꯃꯥꯏꯅ ꯇꯧꯋꯦ
ꯑꯩꯈꯣꯏꯗꯤ ꯉꯟꯅ ꯑꯗꯨꯝ ꯆꯥꯏ ꯉꯁꯥꯏ ꯄꯨꯡ ꯇꯔꯨꯛ ꯇꯥꯔꯛꯄꯗ ꯑꯗꯨꯝ ꯆꯥꯕ ꯇꯣꯛꯈ꯭ꯔꯦ
ꯑꯣ ꯁꯖꯔꯤ ꯉꯜꯗꯤꯍꯦ ꯎꯝ ꯑꯩꯈꯣꯏꯗꯤ ꯄꯨꯡ ꯅꯤꯄꯥꯥꯟ ꯅꯤꯄꯥꯥꯟ ꯃꯈꯥꯏ ꯍꯥ
ꯉꯟꯗ ꯌꯥꯗꯕ ꯑꯗꯨꯏꯗꯨꯒꯤ
ꯑꯩꯈꯣꯏꯒꯤꯗꯤ ꯑꯗꯨꯝ ꯃꯥꯄꯜ ꯍꯇꯪ ꯇꯔꯥꯒ ꯇꯥꯕꯒ ꯌꯥꯎꯋꯤꯗ ꯈꯔ ꯑꯗꯨꯝ ꯊꯦꯡꯉ ꯑꯥ ꯊꯦꯡꯉꯤ ꯑꯗꯨ ꯌꯥꯝ ꯉꯜꯂꯝꯕꯅꯤ ꯑ ꯉꯁꯤ ꯉꯁꯤꯗꯤ ꯑꯗꯨꯝ ꯉꯜꯂꯦ ꯍꯥꯏꯗꯨꯅꯤ
ꯎꯝ
ꯍ ꯍꯥꯏꯗꯤ ꯃꯤꯔꯣꯜ ꯂꯩꯇꯕꯒꯤ ꯏꯅꯔ ꯂꯩꯕꯗꯣ ꯑꯗꯨꯅꯅꯦ ꯑꯩꯈꯣꯏꯒꯤꯗꯤ
ꯃꯥꯅꯦ ꯃꯤꯔꯣ ꯂꯩꯇꯕꯕꯤꯁꯨ ꯋꯥꯕꯅꯤ ꯑꯗꯨꯝ
ꯎꯝ ꯆꯥꯛꯇꯤ ꯅꯣꯏꯅ ꯑꯅꯝꯕ ꯑꯗꯨꯝ ꯊꯣꯡꯕ꯭ꯔꯥ
ꯑꯥ ꯊꯣꯡꯉꯦ ꯑꯩꯈꯣꯏ ꯃꯥꯍꯣꯏꯅ ꯊꯣꯡꯕꯁꯨ ꯑꯗꯨꯝ ꯌꯥꯎꯋꯦ ꯊꯕꯛ ꯆꯠꯂꯀꯥꯟꯗꯗꯤ
ꯑꯣ ꯑꯩꯁꯨ ꯁꯣꯝ ꯅꯥꯀꯟꯗ ꯏꯟꯅꯔꯒ
ꯑꯩꯈꯣꯏ ꯃꯥꯒꯩꯒ ꯏꯟꯅꯔ ꯂꯩꯕ ꯑꯗꯨꯒꯤ ꯊꯣꯡꯕꯗꯣ ꯑꯩꯅꯁꯨ ꯆꯟꯕꯒꯤ ꯊꯣꯡꯗꯕ ꯑꯗꯨꯗꯒꯤ ꯃꯣꯏꯅꯁꯨ ꯎꯝ
ꯑꯩꯗꯤ ꯊꯕꯛ ꯆꯠꯂꯗꯤ ꯀꯩꯅꯣ ꯇꯧꯋꯦ ꯑꯩꯈꯣꯏ ꯃꯥ ꯑꯗꯨꯝ ꯇꯧꯔꯝꯃꯦ ꯑꯗꯨꯒ ꯊꯕꯛ ꯆꯠꯇ꯭ꯔꯗꯤ ꯑꯗꯨꯝ ꯑꯩꯅ ꯑꯃꯨꯛ ꯑꯗꯨꯝ ꯇꯧꯕꯤꯕ
ꯎꯝ ꯑꯗꯨꯒ ꯇ ꯑꯅꯁꯨꯕꯗꯤ ꯁꯥꯁꯌꯥ ꯁꯤꯠꯅ ꯌꯥꯝ ꯐꯩ ꯍꯥꯏꯌꯦ ꯄꯨꯡ ꯇꯔꯦꯠꯀꯤ ꯃꯅꯨꯡꯗ ꯆꯥꯛꯍꯧ ꯍꯥꯏꯕ ꯆꯥꯛꯁꯦ ꯑꯗꯩ ꯊꯥꯎ ꯊꯨꯝ ꯆꯥꯔꯁꯨ ꯑꯃ ꯆꯥꯔꯁꯨ ꯄꯨꯡ ꯇꯔꯦꯠꯀꯤ ꯃꯃꯥꯡꯗ ꯆꯥꯍꯧꯕꯁꯦ
ꯍꯣꯏ
ꯁꯤꯁꯤꯅ ꯑꯩꯈꯣꯏ ꯍꯛꯆꯥꯡꯗ ꯁꯣꯛꯇ ꯌꯦꯉꯤ
ꯍꯥꯏꯅꯩ ꯑꯗꯨꯃꯥꯏꯅ ꯑꯗꯣ ꯉꯟꯅ ꯆꯥꯕꯁꯤꯁꯨꯨꯛꯁꯨ ꯌꯥꯗꯕꯒ ꯌꯥꯎꯋꯤꯗ
ꯑꯣ ꯑꯗ
ꯑꯍꯤꯡꯗ ꯂꯥꯝꯃꯛꯄ ꯌꯥꯎꯋꯦ
ꯑꯥ ꯑꯗꯨꯅ ꯑꯩꯈꯣꯏꯒꯤꯗꯤ ꯂꯥꯝꯕꯕꯨꯗꯤ ꯂꯥꯝꯗ꯭ꯔꯦ ꯍꯥꯏꯗꯤ ꯊꯦꯡꯅ ꯆꯥꯕꯒꯤꯀꯣ ꯑꯗꯨ ꯀꯩꯁꯨ ꯅꯠꯇ꯭ꯔꯁꯨ ꯌꯥꯝ ꯉꯟꯕꯁꯦ ꯍꯩꯅꯗꯕꯗꯣ ꯍꯥꯏꯗꯤ ꯊꯦꯡꯅ ꯑꯗꯨꯝ ꯆꯥꯈꯤꯕꯒꯤ
ꯃꯥꯅꯦ
ꯃꯃꯥꯡꯒ ꯇꯜꯅꯦ ꯇꯜꯅꯤ ꯁꯁꯨꯝ ꯏꯅꯔꯒ ꯊꯕꯛ ꯍꯟꯅꯔꯛꯄꯀꯣ ꯑꯩꯣꯏ ꯃꯥꯁꯨ ꯑꯣꯐꯤꯁ ꯍꯜꯂꯛꯄ ꯃꯥꯁꯨ ꯋꯥꯕ ꯑꯗꯩꯩꯒꯤ ꯑꯩꯒꯤꯁꯨ ꯑꯗꯨꯃꯥꯏꯅ
ꯊꯕꯛ ꯆꯠꯂꯨꯔ ꯏꯟꯅꯔ ꯂꯥꯛꯄꯗ ꯑꯩꯈꯣꯏꯒꯤ ꯄꯨꯡ ꯄꯨꯡ ꯇꯔꯥꯃꯊꯣꯏ ꯃꯈꯥꯏꯗ ꯑꯗꯨꯝ ꯀꯨꯀꯔ ꯀꯥꯝ ꯂꯣꯏ ꯌꯥꯎꯒ꯭ꯔꯦ ꯆꯦ ꯑꯩꯈꯣꯏ ꯊꯪꯅꯔꯤꯕ ꯑꯈꯣꯏꯒꯤ ꯑꯍꯜ ꯂꯃꯟꯈꯩꯅꯀꯣ ꯉꯥꯡꯉꯛꯇꯅꯀꯣ ꯀꯗꯧꯔꯒꯦ ꯅꯣꯏ ꯇꯧꯔꯤꯁꯦ ꯀꯩꯗꯧꯔꯒꯦ ꯅꯣꯏꯕꯨꯅ
ꯑꯗꯣ ꯃꯤ ꯌꯥꯝꯗ꯭ꯔꯗꯤ ꯑꯃꯨꯛ ꯀꯨꯏꯗꯤ ꯀꯨꯏꯔꯝꯃꯣꯏꯀꯣ ꯊꯣꯡꯕꯗꯣ
ꯎꯝ ꯀꯨꯏꯗꯦ ꯗꯣ ꯍꯤꯟꯖꯥꯡꯗꯤ ꯍꯥꯎꯕꯝ ꯈꯪꯗꯦꯗ ꯌꯥꯝꯗꯕ
ꯍꯣꯏ ꯌꯥꯝꯗꯕꯖꯦ ꯊꯣꯡꯕꯝꯁꯨ ꯈꯪꯗꯕꯅꯦ
ꯑꯥ
ꯎꯝ
ꯍꯥ ꯑꯗꯨꯅꯤ
ꯑꯗꯨꯗꯒꯤ ꯃꯤꯒ ꯑꯈꯣꯏꯒꯤ ꯃꯤ ꯂꯥꯛꯑꯒ ꯑꯈꯣꯏꯗ ꯃꯤ ꯄꯨꯟꯕ ꯑꯗꯨꯗꯩꯩ ꯃꯤ ꯂꯥꯛꯄ ꯃꯇꯝꯗꯅ ꯑꯃꯨꯛ ꯀꯣꯟꯅꯔꯣꯏ ꯑꯈꯣꯏꯗꯤ ꯌꯥꯝ ꯊꯣꯡꯖꯗꯕ ꯆꯥꯖꯗꯕ ꯀꯣꯟꯅꯔꯣꯏꯅ ꯑꯃꯨꯛ ꯃꯣꯏꯒꯤ ꯑꯃꯨꯛ ꯇꯤꯀꯠꯇꯅ ꯑꯃꯨꯛ ꯊꯣꯡꯖꯤꯟꯕ ꯑꯗꯨꯗ ꯑꯃꯨꯛ ꯇꯤꯛꯀꯠꯇꯅ ꯑꯃꯨꯛ ꯂꯦꯝꯗꯣꯏꯅꯦꯕ ꯑꯈꯣꯏꯅ ꯆꯥꯡꯗꯣ ꯈꯪꯗꯝꯅꯤꯅ
ꯑꯥꯎ
ꯍꯥꯏꯗꯤ ꯄꯥꯈꯠꯆꯕꯗꯣ ꯑꯩꯈꯣꯏꯗ ꯃꯤ ꯂꯥꯛꯑꯕꯅꯤꯅ ꯃꯤ ꯑꯩꯈꯣꯏꯗꯤ ꯌꯥꯝ ꯆꯥꯗꯕꯅꯦ ꯑꯗꯣ ꯃꯣꯏꯅ ꯃꯌꯥꯝ ꯂꯥꯛꯑꯗꯤ ꯃꯤꯖꯦ ꯀꯣꯟꯅꯔꯣꯏꯗ꯭ꯔꯥꯅ ꯋꯥꯈꯜꯗ ꯈꯜꯂꯒ ꯍꯦꯟꯅ ꯊꯣꯡꯖꯤꯛꯗꯣꯏꯅꯦꯕ ꯑꯃꯨꯛ ꯂꯦꯝꯗꯣꯏꯅꯦꯕ ꯃꯤ ꯑꯍꯨꯝ ꯃꯔꯤꯒ ꯂꯥꯛꯑꯒꯗꯤ
ꯑꯗꯨꯝ ꯃꯤꯒꯨꯝꯕ ꯃꯌꯥꯝ ꯂꯥꯛꯑꯖꯨ ꯑꯗꯨꯝ ꯊꯣꯡꯉꯦ ꯑꯗꯨꯗꯤ
ꯃꯤꯔꯣꯜ ꯂꯩꯇꯕꯅꯤꯅ
ꯑꯥ ꯑꯑꯥ ꯑꯗꯨꯝ ꯊꯣꯡ ꯑꯗꯨꯗꯗꯤ ꯑꯈꯣꯏ ꯊꯕꯛ ꯌꯥꯝ ꯐꯕ ꯁꯥꯏꯌꯦ ꯀꯩꯒꯤꯅꯣꯗ ꯆꯥꯛꯀꯁꯦ ꯐꯠ ꯐꯠ ꯊꯣꯡꯗꯣꯛ ꯀꯣ ꯃꯤ ꯃꯃꯥꯡꯗ ꯑꯗꯨꯅ ꯃꯤ ꯃꯤ ꯃꯤ ꯑꯇꯣꯞꯄ ꯂꯥꯛꯑꯒꯗꯤ ꯌꯥꯝ ꯐꯩ ꯍꯦ ꯑꯗꯨꯅ ꯍꯥꯏꯗꯤ ꯊꯣꯡꯉꯦꯕ ꯑꯗꯨꯝ ꯑꯈꯣꯏꯅ ꯑꯗꯨꯝ ꯍꯥꯏꯗꯤ ꯌꯥꯝ ꯌꯥꯝ ꯐꯕ ꯁꯥꯗꯣꯏꯅꯦ ꯑꯌꯨꯛ ꯉꯟꯇꯥꯗ ꯆꯥꯛꯀꯁꯦ ꯉꯟꯇ ꯇꯥꯟꯇꯅ ꯆꯥꯕ ꯁꯥꯗꯣꯏꯅꯦ ꯑꯈꯣꯏꯅ ꯑꯗꯨꯃꯥꯏ ꯊꯣꯡꯉꯦꯕ ꯍꯥꯏꯗꯤ ꯃꯤ ꯃꯃꯥꯡꯗꯗꯤ ꯎꯠꯄ ꯌꯥꯗꯦꯗꯅ ꯑꯗꯣ ꯅꯪ ꯑꯣꯏꯕ ꯁꯨꯝ ꯁꯤꯗꯤ ꯋꯥꯔꯤ ꯁꯥꯟꯅꯕꯩ ꯍꯥꯏꯕꯩ ꯋꯥꯅꯦꯕ ꯑꯗꯣ ꯃꯤꯁꯤꯗꯗꯤ ꯎꯠꯄ ꯌꯥꯗꯦꯗꯅꯀꯣ
ꯎꯝ
ꯑꯗꯨꯅꯤ
ꯀꯩ ꯏꯟꯖꯥꯡꯅꯒ ꯄꯥꯝꯅꯒ ꯆꯥꯒꯦ ꯑꯗꯨꯗꯤ
ꯍꯤꯟꯖꯥꯡꯖꯦ ꯑꯩꯒꯤ ꯑꯣꯏꯅ ꯑꯥ ꯀꯩꯕ ꯑꯆꯝꯕ ꯄꯥꯝꯃꯦ ꯑꯗꯨꯗꯒꯤ ꯑꯥ ꯌꯦꯟ ꯌꯦꯟ ꯑꯣꯏꯔꯒꯁꯨ ꯀꯣ ꯌꯦꯟ ꯑꯣꯏꯔꯒꯁꯨ ꯑꯐꯨꯠꯄꯗꯣ ꯑ ꯑꯗꯨꯃꯥꯏꯅ ꯇꯨ ꯍꯣꯢ ꯎꯝ ꯊꯥꯎ ꯉꯧꯕꯁꯨ ꯑꯗꯨꯝ ꯆꯥꯕꯗꯤ ꯆꯥꯏꯌꯦ ꯑꯗꯨꯑꯣꯏꯁꯨ ꯍꯧꯖꯤꯛꯁꯦ ꯑꯗꯨꯝ ꯑꯥ ꯏꯁꯥꯒꯖꯦ ꯁꯨꯝ ꯆꯥꯎꯈꯠꯂꯛꯄ ꯑꯗꯨꯗꯒꯤ ꯑꯃ ꯇꯧꯔꯛꯄꯁꯤꯅ ꯍꯧꯖꯤꯛꯇꯤ ꯁꯨꯝ ꯈꯤꯇꯪ ꯕꯣꯏꯜ ꯑꯣꯏꯕꯀꯣ ꯈꯤꯇꯪ ꯑꯆꯝꯕꯁꯤꯅ ꯑꯣꯏꯅ ꯄꯥꯝꯃꯦ ꯍꯧꯖꯤꯛꯀꯤ ꯑꯣꯏꯅ ꯍꯥꯟꯅꯗꯤ ꯊꯥꯎ ꯊꯨꯟ ꯌꯥꯝ ꯄꯥꯃꯝꯃꯤꯄꯣꯠꯅꯤꯗ
ꯑꯍꯥ ꯊꯥꯎ ꯊꯨꯝꯕꯨ ꯍꯦꯛ ꯌꯥꯎꯔꯗꯤ ꯑꯗꯨꯝ ꯍꯥꯎꯋꯦꯗꯀꯣ
ꯍꯥꯎꯋꯦ ꯍꯥꯎꯕ ꯃꯥꯟꯕꯅꯦ ꯑꯈꯣꯏꯒꯤ
ꯑꯗꯣ ꯍꯛꯆꯥꯡꯗꯗꯤ ꯑꯃꯨꯛ ꯅꯨꯡꯉꯥꯏꯇꯦ ꯑꯗꯨꯃꯥꯏꯅ ꯊꯥꯎ ꯑꯗꯨꯝꯒ ꯆꯥꯔꯛꯄꯁꯦ
ꯃꯥꯟꯅꯦ ꯀꯅꯥ ꯅꯨꯡꯉꯥꯏꯗꯣꯏꯅꯣ ꯑꯗꯨꯕꯨꯗꯤ
ꯊꯥꯏꯅ ꯀꯩꯅꯣ ꯇꯧꯋꯦ ꯕꯣꯔꯗꯤꯡꯗ ꯂꯩꯔꯤꯀꯥꯟꯗꯣ
ꯑꯥꯎ
ꯍꯥꯏꯗꯤ ꯕꯣꯔꯗꯤꯡ ꯍꯣꯁꯇꯦꯜ ꯑꯗꯨꯝ ꯂꯩꯔꯛꯄꯒꯤ ꯊꯥꯎꯁꯦ ꯑꯗꯨꯝ ꯌꯥꯎꯋꯤꯗꯅ
ꯑꯥꯎ
ꯑꯗꯨꯗꯨꯒꯤ ꯊꯥꯎ ꯆꯥꯕꯁꯦ ꯈꯤꯔꯦ ꯑꯩꯗꯤ ꯏ ꯎꯝ ꯑꯗꯣ ꯀꯩꯅꯣ ꯇꯧꯋꯦ ꯍꯥꯎ ꯇꯕꯥꯁꯦ ꯎꯝ ꯀꯣꯂꯦꯖꯀꯤ ꯍꯣꯁꯇꯦꯜꯒ ꯂꯩꯔꯤꯀꯥꯟꯗꯣ ꯑꯗꯗꯤ ꯌꯥꯝ ꯍꯥꯎꯋꯦꯕ ꯃꯣꯏꯅ ꯊꯣꯡꯕꯗꯣ꯫ ꯑꯗꯨꯝ ꯀꯩ ꯍꯥꯞꯄꯤꯅꯣ ꯈꯪꯗꯦ ꯁꯤ ꯃꯌꯥꯝꯒꯤ ꯊꯣꯡꯉꯁꯨ ꯑꯗꯨꯝ ꯍꯥꯎꯕꯗꯣ꯫
ꯎꯝ꯫
ꯑꯗꯨꯒ ꯈ꯭ꯋꯥꯏ ꯍꯥꯎꯇ꯭ꯔꯤꯁꯦ ꯍꯥꯏ ꯁ꯭ꯀꯨꯜ ꯇꯝꯃꯤꯀꯥꯟꯒꯤꯁꯦ ꯁꯤꯃꯗꯤ꯫ ꯆꯥ ꯌꯦꯗꯔꯦ꯫
ꯑꯣ ꯑꯗꯨꯁꯨ ꯍꯥꯎꯇꯦ ꯍꯥꯏꯁꯦ ꯑꯗꯨꯝ ꯆꯥꯈ꯭ꯔꯒꯗꯤꯅꯦ꯫ ꯆꯥꯈ꯭ꯔꯒꯗꯤ ꯑꯗꯨꯝ ꯍꯥꯎꯔꯛꯄꯅꯤꯅꯦ ꯌꯥꯗꯕꯅꯤ꯫
ꯑꯗꯨꯕꯨꯗꯤ ꯎ ꯆꯥꯕ ꯐꯪꯗꯕꯒꯤ ꯍꯥꯎꯇ꯭ꯔꯁꯨ ꯑꯗꯨꯝ ꯆꯥꯕꯤꯗꯣ꯫
ꯎꯝ ꯆꯥꯕꯣꯏꯗꯣ ꯑꯗꯨꯗꯒꯤ ꯇꯣꯉꯥꯟꯅꯒ꯫ ꯑ ꯏꯃꯥꯟꯅꯕꯅꯒ ꯃꯣꯏ ꯃꯁꯦ ꯉꯥꯔꯤꯒ ꯄꯨꯣꯔꯛꯄ ꯎ ꯄꯣꯔꯛꯄ ꯄꯣꯔꯛꯄꯗꯣ ꯑꯁꯤꯁ ꯌꯥꯝ ꯍꯥꯎꯕꯅꯦ ꯑꯗꯨ ꯅꯤꯡꯁꯤꯡꯉꯤ꯫ ꯅꯣꯡ ꯐꯗꯣ ꯑꯗꯨꯃꯥꯏꯅ ꯆꯥꯕꯗꯣ ꯉꯥꯔꯤꯒ ꯑꯗꯨꯗꯒꯤ ꯃꯤꯃꯤꯒ ꯄꯨꯣꯔꯛꯑꯒ ꯅꯥꯀꯟꯗꯒ ꯇꯣꯠꯂꯒ꯫ ꯑꯩꯈꯣꯏꯒꯤ ꯆꯥꯛ ꯆꯔ ꯆꯥꯕꯗꯣ꯫
ꯍꯣꯏ ꯑꯀ ꯀꯩꯅꯣ ꯇꯧꯋꯦ꯫ ꯎꯝ ꯍꯥꯏ ꯁ꯭ꯀꯨꯜꯗꯗꯤ ꯃꯤꯃꯤꯒꯥꯏꯁꯦ ꯄꯨꯁꯟꯕꯒ ꯌꯥꯗꯕꯤꯗꯣ꯫ ꯑꯗꯨꯅꯦꯕ ꯇꯧꯔꯤꯁꯦ꯫ ꯑꯩꯈꯣꯏꯗꯤ ꯍꯦꯛ ꯂꯣꯠꯅꯒ ꯄꯨꯁꯤꯜꯂꯦꯗꯅ ꯐꯥꯗꯣꯏꯕ ꯍꯦꯛꯇ ꯑꯗꯨꯗꯨꯒꯤ꯫ ꯑꯗꯨꯃꯥꯏꯅ ꯍꯥꯏ ꯁ꯭ꯀꯨꯜ ꯃꯇꯝꯗꯗꯤ ꯊꯥꯎ ꯊꯨꯝ꯫ ꯆꯥꯕꯒꯤ ꯍꯥꯏꯔꯗꯤ ꯐꯖꯅ ꯆꯥꯕꯗꯣ ꯐꯪꯗꯦ꯫ ꯑꯗꯨꯒ ꯀꯣꯂꯦꯖꯀꯤꯁꯦ ꯁꯤ ꯃꯇꯝꯗ꯫ ꯎꯝ ꯐꯖꯅ ꯆꯥꯅꯤꯡꯕ ꯆꯥꯕꯗꯣ꯫
ꯎꯥꯝ꯫
ꯑꯗꯨꯗꯗꯤ ꯃꯤꯃꯤ ꯄꯨꯁꯜꯂꯁꯨ ꯊꯤꯡꯗ꯭ꯔꯦꯗꯅ꯫
ꯑꯥꯎ꯫
ꯑꯗꯨꯒꯤ꯫ ꯍꯧꯖꯤꯛꯁꯦ ꯑꯗꯨꯝ ꯊꯕꯛ ꯆꯠꯂꯒ ꯑꯗꯨꯝ ꯀꯩꯅꯣ ꯇꯧꯕ꯭ꯔꯥ꯫ ꯀꯃꯥꯏ ꯀꯃꯥꯏ ꯂꯩꯒꯦ꯫
ꯑꯩꯈꯣꯏꯒꯤ ꯑꯩꯈꯣꯏꯅ ꯇꯧꯔꯛꯄ ꯃꯇꯝꯗꯗꯤꯀꯣ ꯀꯃꯥꯏꯅ ꯇꯧꯒꯦꯗ꯫ ꯑꯩꯈꯣꯏ ꯋꯥꯔꯗꯦꯟꯗꯣ꯫
ꯑꯥ꯫
ꯍꯧꯖꯤꯛꯇꯕꯨꯗꯤ ꯍꯥꯏꯔꯕꯅꯦ ꯋꯥꯔꯗꯦꯟꯁꯤꯗ ꯑꯩꯈꯣꯏ ꯄꯩꯁꯥ ꯄꯤꯔꯒꯅꯦ ꯂꯧꯍꯟꯗꯣꯏꯅꯦꯕ꯫ ꯃꯥꯅ ꯑꯗꯨꯝ ꯄꯨꯁꯜꯂꯛꯄ ꯌꯥꯏꯗꯅꯀꯣ꯫
ꯑꯥꯎ꯫
ꯑꯗꯨꯗꯒꯤ ꯑꯗꯨꯃꯥꯏꯅ ꯄꯨꯁꯜꯂꯛꯇꯣꯏꯅꯦ ꯑꯗꯨ ꯃꯥꯅ ꯇꯧꯔꯒ ꯄꯨꯁꯜꯍꯜꯂꯦꯗꯅ꯫ ꯑꯗꯨꯒ ꯑꯩꯈꯣꯏ ꯄꯩꯁꯥ ꯈꯥꯏꯒꯠꯅꯔꯒ ꯃꯥꯏ ꯄꯩꯁꯥ ꯈꯔꯨꯛ ꯍꯦꯟꯗꯣꯏꯅꯦꯕ ꯑꯩꯈꯣꯏꯅ꯫
ꯑꯥꯍ꯫
ꯑꯗꯨꯃꯥꯏꯅ ꯄꯨꯁꯤꯜꯂꯛꯇꯣꯏꯅꯤ ꯃꯤꯃꯤ ꯑꯗꯨꯗꯒꯤ ꯃꯤꯃꯤ ꯑꯗꯨꯀꯥꯟꯗ ꯃꯤꯃꯤ ꯌꯥꯗꯦ꯫ ꯑꯗꯨꯗꯒꯤ ꯑꯗꯨꯀꯥꯟꯗ ꯄꯨꯁꯤꯜꯂ꯫ ꯑꯩꯁꯦ ꯑꯣꯛ ꯃꯔꯤꯟ ꯃꯈꯣꯏꯅ ꯄꯨꯁꯤꯜꯍꯜꯂꯤꯁꯦꯀꯣ ꯑꯁ ꯑꯗꯨ ꯌꯥꯎꯔꯒꯗꯤ ꯌꯥꯔꯦ ꯫
ꯑꯗꯣ ꯑꯗꯨꯃꯥꯏꯅ ꯆꯥꯈꯤꯕꯒꯤ ꯃꯍꯥꯎꯁꯦꯀꯣ ꯉꯁꯤꯐꯥꯎꯗ ꯌꯥꯝꯅ ꯆꯥꯅꯤꯡꯅ ꯌꯥꯝꯅ ꯂꯥꯞꯅ ꯆꯥꯈꯤꯕꯗ꯫
ꯍꯣꯏ꯫
ꯑꯩꯈꯣꯏꯅ ꯐꯅ ꯆꯥꯔꯁꯨꯃ ꯆꯥꯔꯁꯨ ꯌꯥꯝ ꯍꯥꯎꯕꯅꯦꯕ ꯑꯗꯨꯒꯤ ꯃꯍꯥꯎꯗꯣ꯫ ꯆꯥ ꯐꯪꯗꯕꯒꯤ ꯍꯦꯛꯇ ꯎꯝ ꯎꯝ꯫
ꯑ
ꯆꯥ ꯐꯪꯗꯕꯒꯤ ꯑꯩꯈꯣꯏꯒꯤ ꯌꯥꯝ ꯂꯥꯎꯕꯩ ꯇꯥꯏꯃꯤꯡꯗꯨꯅꯦꯕ꯫ ꯂꯥꯛꯅꯔꯒ ꯆꯥꯅꯕꯗꯣ ꯌꯥꯝ ꯅꯨꯡꯉꯥꯏꯕꯅꯦ ꯑꯗꯨꯩꯅ ꯇꯥꯏꯃꯤꯡꯗ꯫
ꯍꯣꯏ ꯃꯣꯔ ꯃꯣꯔꯣꯛꯀ ꯁꯥꯔꯁꯦ ꯑꯗꯨꯝ ꯀꯩꯝꯇ ꯈꯪꯗꯕꯅꯦ ꯍꯥꯏꯕ ꯑꯗꯨꯃꯥꯏꯅ ꯃꯌꯥꯝ ꯆꯥꯕꯗꯣ꯫
ꯎꯝ꯫
ꯇꯤ ꯌꯨꯝꯗꯀꯣ ꯑꯗꯨꯃꯥꯏꯅ ꯁꯥꯔꯁꯨ ꯆꯥꯕꯒ ꯉꯝꯗꯕꯤꯗ ꯇꯧꯔꯦ꯫
ꯌꯥꯗꯕꯅꯤꯁꯦ ꯍꯥꯏꯗꯤ ꯁꯥꯔꯒ ꯍꯥꯏꯁꯦ ꯑꯩꯈꯣꯏ ꯍꯧꯖꯤꯛꯀꯤ ꯑꯗꯨꯀꯥꯟꯗꯗꯤ ꯑꯩꯈꯣꯏꯁꯦ ꯆꯥꯕ ꯐꯪꯗꯕꯒꯤ ꯗꯔꯀꯥꯔ ꯇꯥꯗꯕꯗꯣ
ꯎꯝ
ꯎꯝ ꯑꯗꯨꯗꯒꯤ ꯑꯩꯈꯣꯏ ꯎꯝ ꯌꯥꯝꯅ ꯍꯥꯏꯗꯤ ꯄꯛꯇꯕ ꯊꯕꯛ ꯌꯥꯝ ꯇꯧꯔ ꯦꯄ ꯆꯥꯁꯟꯗꯣꯏꯅꯤ ꯅꯥꯔꯗꯤ ꯌꯨꯝ ꯆꯠꯅꯕꯅꯤꯅꯀꯣ ꯆꯝꯄ꯭ꯔꯥꯥꯁꯦ ꯂꯣꯏꯅ ꯑꯩꯈꯣꯏ ꯐꯨꯝ ꯑꯃꯒ ꯁꯤꯠꯂꯁꯨ ꯁꯤꯠꯂꯒ ꯁꯥꯏꯖꯤꯟꯗꯣꯏꯅꯤ ꯑꯗꯨ ꯌꯨꯝ ꯆꯠꯅꯤꯡꯕꯒꯤ ꯎꯝ ꯃꯌꯥꯏꯗꯣ ꯑꯗꯨꯗꯤ ꯍꯛꯆꯥꯡ ꯈꯤꯇꯪ ꯁꯥꯔꯒꯗꯤꯀꯣ ꯍꯛꯆꯥꯡꯗꯤ ꯈꯤꯇꯪ ꯁꯥꯏ ꯈꯪꯉꯑꯕ ꯂꯥꯏꯍ ꯈꯤꯇꯪ ꯌꯥꯎꯔꯕꯕ ꯆꯝ ꯄ꯭ꯔꯥ ꯆꯥꯁꯤꯜꯂꯅꯤ ꯂꯥꯏꯐꯠꯀ ꯇꯥꯕ ꯏꯃꯥꯟꯅꯕ ꯌꯥꯝ ꯌꯥꯎꯏꯤꯗ ꯐꯔ ꯇꯥꯕ
ꯆꯝꯄ꯭ꯔꯥ ꯆꯥꯕꯁ ꯅꯥꯕ꯭ꯔꯥ ꯑꯗꯨꯃꯥꯏꯅ
ꯅꯨꯡꯗꯣꯛ ꯂꯩꯍꯧ ꯑꯩꯈꯣꯏ ꯍꯛꯆꯥꯡ ꯀꯟꯅ ꯁꯥꯏꯔꯤꯉꯩꯗꯨ ꯆꯝꯄ꯭ꯔꯥ ꯃꯄꯨꯝ ꯑꯃꯅꯤ ꯆꯥꯁꯤꯜꯂꯗꯤ ꯀꯃꯥꯏꯅ ꯅꯥꯔꯣꯏꯗꯣꯏꯣ ꯃꯥꯒꯤ ꯂꯤꯃꯤꯠꯇꯁꯨꯨ ꯍꯦꯜꯂꯝꯃꯅꯤ ꯎꯝ
ꯃꯥꯅꯦ ꯑꯗꯨꯃꯥꯏꯅ ꯇꯧꯕꯗꯨꯗꯤ ꯐꯪꯉꯛꯇ꯭ꯔꯦ ꯍꯥꯏꯗꯤ ꯀꯤꯖ ꯀꯤꯖꯕꯟ ꯑꯣ ꯅꯨꯄꯤꯒ ꯅꯨꯄꯥꯒꯗꯤꯅ ꯀꯥꯔ ꯑꯥꯎ
ꯈꯤꯇꯪ ꯀꯔꯟꯁꯦ ꯑꯗꯨꯝ ꯅꯨꯄꯥꯅ ꯈꯤꯇꯪ ꯑꯗꯨꯝ ꯐꯨꯕꯅꯦꯕ ꯅꯨꯄꯥ ꯄꯨꯜꯂꯞ ꯂꯩꯃꯤꯟꯅꯔ ꯍꯦꯅ ꯑꯗꯨꯝ ꯀꯥꯔꯟꯁꯦ ꯈꯔ ꯑꯗꯨꯝ ꯇꯣꯉꯥꯜꯂꯦꯕ ꯑꯩꯈꯣꯏ ꯀꯥꯔꯟꯁꯤꯅ ꯑꯃꯨꯛ ꯑꯗꯨꯅꯤ ꯑꯗꯨꯅ ꯈꯪꯗꯦꯗ ꯑꯗꯨꯒꯤ ꯑꯗꯨꯒꯤ ꯄꯨꯟꯁꯤꯗꯣ ꯁꯨꯞꯅ ꯍꯜꯂꯛꯑꯔꯣꯏꯗ
ꯍꯜꯂꯛꯑꯔꯣꯏ ꯂꯥꯛꯑꯣ ꯍꯥꯏꯔꯁꯨ ꯌꯥꯔꯔꯣꯏ
ꯌꯥꯔꯣꯏ ꯌꯥꯝ ꯅꯨꯡꯉꯥꯏꯕꯅꯤ ꯁ꯭ꯀꯨꯜ ꯂꯥꯏꯐ ꯑꯗꯨꯗꯒꯤ ꯁ꯭ꯀꯨꯜ ꯂꯥꯏꯐ ꯀꯣꯂꯦꯖ ꯂꯥꯏꯐ ꯑꯗꯨ ꯁꯃꯥꯏꯅ ꯍꯜꯂꯛꯑꯔꯣꯏ
ꯎꯝ
ꯎꯝ ꯍꯌꯦꯡ ꯑꯩꯈꯣꯏꯒꯤ ꯑꯩꯈꯣꯏꯒꯤ ꯑꯩꯈꯣꯏ ꯑꯩꯈꯣꯏꯒꯤ ꯇꯥꯏꯝ ꯇ꯭ꯔꯥꯚꯦꯜ ꯒꯥꯏꯗꯣ ꯑꯩꯈꯣꯏ ꯃꯦꯆꯤꯟꯒꯗꯣ ꯂꯩꯔꯛꯑꯒꯗꯤ ꯈꯪꯗꯦ
ꯑꯧ ꯃꯥꯅꯦ ꯍꯧꯖꯤꯛ ꯈꯪꯉꯤ ꯑꯗꯣ ꯀꯣꯂꯦꯖ ꯃꯇꯝꯗꯒ ꯅꯨꯡꯉꯥꯏꯈꯤꯕ ꯀꯥꯏꯁꯦ ꯃꯇꯝꯗꯗꯤ ꯈꯪꯗꯦꯕ
ꯎꯝ
ꯑꯗꯣ ꯍꯧꯖꯤꯛꯇꯤ ꯑꯁ ꯑꯗꯨꯗꯣ ꯍꯥꯏꯔ ꯈꯂ
ꯍꯅꯦ
ꯎꯝ
ꯑꯥ ꯑꯩ ꯑꯃꯨꯛ ꯇꯧꯔꯛꯑꯒꯦ ꯃꯇꯝ ꯂꯣꯏꯔ ꯃꯥꯜꯂꯦ ꯎꯝ ꯎꯝ ꯊꯝꯃꯦ